ꯇꯥꯏ ꯀꯣ
ꯍꯣꯏ ꯇꯌꯦ ꯐꯖꯥꯅ
ꯑꯩ ꯑꯩ ꯀꯤꯈ꯭ꯔ ꯕ ꯅꯪ ꯄꯤꯛ ꯎꯞ ꯇꯧꯔꯣꯏꯅꯔꯣꯏꯔꯅ
ꯍꯧꯖꯤꯛ ꯇ ꯂꯥꯛꯑꯦ
ꯑꯣ ꯑꯁ ꯃꯤꯒꯨꯟ ꯁꯦ ꯑ ꯌꯧꯔꯦꯅꯦ
ꯎꯝ ꯗꯨꯝ ꯇꯧꯋꯤꯅꯦ ꯁꯤ
ꯎꯝ ꯅꯪꯗꯤ ꯀꯔꯤ ꯀꯔꯤ ꯇꯧ ꯒꯅꯤ
ꯉꯁꯤ ꯔꯣ
ꯎꯝ
ꯑꯁ ꯉꯥꯁꯤ ꯅꯨꯡꯉꯥꯏꯕ ꯂꯥꯛꯔꯗꯤ ꯃꯥꯔꯀꯦꯠ ꯆꯒꯦ ꯍꯥꯏꯔꯒ ꯂꯥꯛꯁꯤꯜꯂꯛꯇꯕꯒꯤ ꯌꯨꯝꯗ ꯂꯩꯒꯅꯤ
ꯅꯪꯒꯤ ꯅꯨꯡꯉꯥꯏꯕ ꯍꯥꯏꯁꯦ ꯃꯤ ꯅꯪꯕꯨ ꯀꯧꯅꯤꯡꯉꯥꯏ ꯂꯥꯛ ꯛꯀꯗꯕ ꯃꯥꯜꯂꯤꯅꯦ
ꯀꯔꯤꯅꯣ
ꯃꯤ ꯅꯪꯕꯨ ꯀꯧꯅꯤꯡꯉꯥꯏ ꯂꯥꯛꯀꯅꯦꯕ ꯑꯗꯨꯒꯤ ꯅꯨꯡꯉꯥꯏꯕ ꯄꯥꯎꯅꯦꯕ ꯅꯪ ꯍꯧꯖꯤꯛ ꯑꯗꯨꯝ ꯉꯥꯏꯔꯒ ꯂꯩꯕ ꯑꯗꯣ ꯊꯣꯛꯣꯛꯁꯦ ꯅꯣꯏ ꯀꯩꯅꯣ
ꯅꯪꯒꯤ ꯁꯨ ꯑꯁ ꯑꯩꯈꯣ ꯑꯩꯀꯣ
ꯎꯝ
ꯂꯣꯏꯅꯃꯛ ꯐꯪꯅꯤ ꯐꯪꯕ ꯃꯥꯜꯂꯦ ꯑꯗꯨ ꯑꯣꯏꯔꯁꯨ ꯁꯥꯗ ꯍꯥꯏꯔꯗꯤ ꯀꯣ ꯑꯣꯛꯁꯥ ꯑꯣꯛ ꯑꯣꯛꯁꯥꯒ ꯀꯔꯤꯅꯣꯗꯤ ꯂꯣꯏꯅꯃꯛ ꯐꯥꯡꯉꯦ ꯑꯣꯛꯁꯥꯒ ꯆꯤꯛꯀꯟꯒ ꯉ ꯀꯣ ꯑꯗꯨ ꯁꯪꯁꯥꯒꯨꯝꯕꯀꯣ ꯎꯝ ꯑꯗꯨꯒꯨꯝꯕꯗꯤ ꯐꯪꯗꯦ
ꯑꯣ ꯂꯞꯄꯅꯦ ꯑꯗꯨ ꯂꯧꯅꯤꯡꯉꯥꯏ ꯃꯐꯝꯗꯣ
ꯑꯣ ꯑꯗꯨ ꯃꯥꯜꯂꯦ ꯍꯣꯏ ꯑꯗꯨꯗꯤ ꯆꯥꯗ꯭ꯔꯤꯗ
ꯑꯣ
ꯅꯣꯡꯃꯥ ꯑꯐꯥꯕ ꯀꯥꯟꯗ ꯊꯤꯕ ꯆꯠꯂꯒ ꯆꯥꯒꯦꯅ ꯈꯟꯕ
ꯑꯣ ꯌꯥꯝ ꯂꯥꯞꯄꯅꯤ ꯅꯣꯏ ꯉꯣꯟꯗ ꯅꯣꯏꯔꯣꯝꯗꯗꯤ ꯌꯥꯝ ꯂꯥꯞꯀꯅꯤ ꯅꯣꯏꯗꯤ ꯌꯥꯝ ꯂꯥꯞꯅ ꯂꯩꯕꯒꯤ
ꯕꯖꯥꯔ ꯆꯠꯂꯒ ꯃꯐꯝ ꯑꯃ ꯂꯩ ꯍꯥꯏ ꯏꯆꯦꯅꯥ
ꯎꯝ ꯎꯝ
ꯑꯗꯨ ꯑꯩꯈꯣꯏ ꯕꯖꯥꯔ ꯆꯠꯄꯗꯨ ꯑꯩ ꯑꯩ ꯆꯠꯂꯗꯤ ꯑꯩꯈꯣꯏꯒꯤ ꯇꯣ ꯃꯤꯒꯤ ꯑꯣꯇꯣ ꯑꯃꯗ ꯉꯛꯇ ꯇꯣꯡꯕꯀꯣ
ꯎꯝ
ꯔꯤꯖꯥꯚ ꯔꯤꯖꯥꯚ ꯍꯥꯏꯅ ꯆꯠꯄ ꯑꯩꯅ ꯃꯄꯥꯟ ꯊꯣꯛꯔꯗꯤ ꯑꯗꯨꯒꯤ
ꯎꯝ
ꯑꯗꯨꯝ ꯁꯇꯣꯞ ꯁꯇꯣꯞ ꯇꯧꯕꯁꯨ ꯅꯨꯡꯉꯥꯏꯇꯕ
ꯎꯝ
ꯑꯗꯨꯒꯤ ꯍꯧꯖꯤꯛ ꯐꯧ ꯆꯥꯗ꯭ꯔꯤꯅꯦ
ꯆꯥꯗꯗꯤ ꯌꯥꯗꯦ ꯍꯥꯏꯕꯁꯨ ꯁꯨ ꯅꯠꯇꯦ ꯀꯔꯤ ꯇꯧꯗꯣꯏꯅꯣꯀꯣ ꯑꯗꯨ ꯑꯗꯨ ꯍꯦꯟꯅ ꯚꯦꯖꯤꯇꯦꯕꯜꯁꯤꯡ ꯁꯥ ꯅꯠꯇꯕ ꯅꯨꯄꯤꯁꯤꯡꯗꯣ ꯂꯣꯏ ꯑꯩꯈꯣꯏꯒꯤꯗꯃꯛꯇ ꯌꯥꯝ ꯐꯥꯏ
ꯎꯝ
ꯉꯔꯥꯡ ꯑꯩꯈꯣꯏꯁꯨ ꯑꯩꯁꯨ ꯉꯔꯥꯡ ꯏꯊꯥ ꯊꯥꯖꯗꯅ ꯃꯣꯏ ꯁꯤꯗ ꯁꯥ ꯁꯦꯝꯅꯤꯡꯉꯥꯏ ꯂꯥꯛꯄꯀꯣ
ꯑꯣ
ꯄꯨꯔꯛꯄ ꯑꯗꯨ ꯐꯨꯠꯕꯣꯜꯒꯤ ꯇꯤꯝ ꯂꯩꯗꯅ ꯑꯔꯖꯦꯟꯇꯤꯅꯥꯒ ꯄꯣꯇꯨꯒꯜꯒ ꯐ꯭ꯔꯥꯟꯁꯒ ꯁꯄꯦꯟꯒ ꯑꯗ ꯆꯦ ꯃꯣꯏꯁꯦ ꯁꯤꯡ ꯄꯣꯇꯨꯒꯜꯁꯤꯡ ꯉꯝꯗ꯭ꯔꯦ ꯉꯝꯗꯕꯒꯤ ꯃꯣꯏꯁꯦ ꯃꯤ ꯉꯝꯗ ꯁꯥꯟꯅꯁꯦ ꯊꯕꯛ ꯀꯣ ꯉꯝꯕ ꯃꯤꯁꯤꯡꯉꯣ ꯑꯝꯗ ꯑꯗꯨ ꯅꯣꯏ ꯉꯝꯗ꯭ꯔꯗꯤ ꯅꯣꯏꯅꯦ ꯄꯨꯊꯣꯛꯀꯗꯕ ꯑꯩꯈꯣꯏꯅ ꯉꯝꯂꯗꯤ ꯑꯩꯈꯣꯏꯅ ꯉꯝꯗ꯭ꯔꯗꯤ ꯑꯩꯈꯣꯏꯅ ꯄꯨꯊꯣꯛꯀꯗꯕ ꯍꯥꯏꯗꯨꯃꯥꯏ ꯇꯧꯕꯗꯣ ꯃꯣꯏ ꯌꯥꯝ ꯇꯧꯕꯅꯦꯕ ꯍꯧꯖꯤꯛꯀꯥꯟꯒꯤ ꯌꯥꯝ
ꯍꯣꯏ ꯕꯦꯇꯤꯡ ꯀꯣ ꯎꯝ
ꯇꯧꯔꯒ ꯉꯝ ꯉꯝꯈ꯭ꯔꯕ ꯃꯤꯁꯤꯡꯅ ꯇꯟꯕ ꯑꯣꯏꯔꯝꯅꯤ ꯑꯗꯨꯒꯤ ꯃꯣꯏ
ꯑꯥ
ꯄꯨꯔꯒ ꯃꯥꯏ ꯃꯁꯥ ꯃꯁꯥ ꯈꯔ ꯃꯥꯏ ꯃꯊꯟꯇ ꯁꯦꯝꯃꯒ ꯆꯕ ꯉꯔꯥꯡ ꯑꯁ ꯆꯕꯅꯦ
ꯖꯥꯠ ꯖꯥꯠ ꯅꯤꯀꯣ
ꯎꯝ ꯑꯗꯨꯒ ꯑꯩꯗꯤ ꯏꯟꯖꯥꯡ ꯆꯅꯥꯒ ꯊꯣꯡꯉꯒ ꯆꯥꯛꯈ꯭ꯔꯒꯦ ꯉꯁꯤꯗꯤꯅ ꯑꯩ ꯈꯜꯂꯒ ꯂꯩꯕꯅꯦꯕ ꯆꯅꯒꯤ ꯌꯦꯟꯖꯗꯤ ꯆꯅꯥ ꯑꯗꯨꯝ ꯔꯣꯗ ꯆꯠꯂꯦ ꯆꯥꯏꯌꯦ ꯑꯗꯨꯒ ꯑꯗꯨ ꯎꯝ ꯁꯥ ꯑꯃꯨꯛꯀ ꯆꯥꯕꯒꯤ ꯑꯩꯁꯦ ꯄꯨꯛꯁꯦ ꯅꯨꯡꯉꯥꯏꯇꯕ ꯉꯁꯤ ꯍꯥꯏꯗꯤ ꯎꯝ ꯇꯧꯕꯀꯣ ꯅꯨꯡꯁꯤꯠ ꯌꯥꯝ ꯊꯟꯕ ꯍꯥꯏꯕ ꯇꯥꯔꯦ
ꯎꯝ
ꯅꯨꯡꯉꯥꯏꯇꯕ ꯑꯣ ꯑꯁ ꯊꯥꯎ ꯌꯥꯝꯃꯒ ꯉꯁꯥꯏ ꯑꯩꯅ ꯍꯥꯏꯕꯗꯣ ꯑꯩꯈꯣꯏ ꯌꯨꯝꯗ ꯑꯗꯨꯝ ꯌꯣꯛꯄꯗꯣ
ꯑꯣ
ꯑꯗꯨꯒ ꯅꯨꯄꯥ ꯉꯥꯛꯇ ꯑꯣꯏꯕꯒꯤ ꯑꯁ ꯊꯝꯗꯦꯗ ꯃꯔꯛ ꯃꯔꯇ ꯑꯗꯨꯒꯨꯝꯕ ꯑꯗꯨ
ꯑ ꯅꯨꯄꯤ ꯑꯃ ꯂꯩ ꯑꯗꯨꯗꯤ ꯍꯦꯜꯞ ꯇꯧꯕ ꯂꯩꯕꯀꯣ ꯅꯨꯄꯥ ꯉꯥꯛꯇ ꯂꯩꯗꯤ ꯆꯥꯔꯁꯨ ꯆꯥꯕ ꯂꯣꯏꯕ ꯀꯗ ꯋꯥꯕꯅꯤꯍꯦ
ꯃꯣꯏꯅ ꯁꯦꯝꯒꯦ ꯇꯧꯔꯁꯨ ꯑꯩ ꯇꯟꯥꯟꯕ ꯑꯃꯨꯛꯀ ꯁꯦꯡꯗꯃꯛ ꯑꯩꯒꯤꯗꯃꯛ ꯃꯣꯏꯅ ꯇꯧꯕꯗꯣ ꯑꯗꯨꯒꯤ ꯂꯣꯏ ꯊꯝꯃꯣ ꯍꯥꯏꯔꯒ ꯂꯣꯏ ꯊꯝꯃꯦ ꯑꯗꯨꯒꯤꯅꯦ ꯑꯩ ꯅꯪꯗꯕꯁꯦ
ꯑꯣ ꯑꯗꯨ ꯑꯣꯏꯔꯝꯒꯅꯤ ꯑꯗꯨ ꯃꯥ ꯅꯪꯒꯤ ꯅꯨꯄꯤꯁꯨ ꯂꯩꯒꯗꯕ ꯑꯗꯨꯒꯨꯝꯕ ꯂꯩꯌ‌ꯦ ꯍꯥꯏꯔꯗꯤ ꯃꯥꯁꯨ ꯇꯨꯝꯕ ꯌꯥꯏꯅ ꯅꯪꯉꯣꯟꯗ
ꯑꯝ
ꯑꯩꯈꯣꯏꯒꯤ ꯏꯅꯧꯅꯨ ꯄꯤꯗꯨꯔꯣ
ꯎꯝ ꯉꯔꯥꯡ ꯂꯥꯛꯄꯗꯨ
ꯑꯗꯨꯕꯨꯗꯤ ꯃꯥꯁꯨ ꯑꯉꯥꯡ ꯂꯩꯈ꯭ꯔꯕꯅꯤꯅ ꯃꯤ ꯌꯨꯝꯗ ꯄꯥꯡꯇꯨꯝ ꯇꯨꯝꯕꯗꯤ ꯅꯨꯡꯉꯥꯏꯗꯧ ꯃꯥꯟꯗꯦ
ꯑꯣ ꯑꯣ
ꯃꯥ ꯇꯨꯝꯁꯨ ꯇꯨꯝꯗꯕꯅꯦ ꯑꯗꯣ ꯑꯗꯨꯒꯨꯝꯕ ꯂꯩꯔꯗꯤ ꯇꯨꯝꯃ‌ꯣ ꯍꯥꯏꯅꯤꯡꯉꯥꯁꯨ ꯏꯁꯥꯒꯤ ꯈꯛꯇ ꯑꯣꯏꯗꯕꯒꯤꯀꯣ ꯅꯨꯡꯉꯥꯏꯇꯕ ꯑꯩꯅ
ꯑꯣ
ꯍ‌ꯣꯏ ꯃꯁꯥꯒꯤ ꯈꯛꯇꯅꯦ ꯍꯥꯏꯔꯗꯤ ꯑ ꯑꯩꯈꯣꯏꯅ ꯁꯦꯝꯕꯅꯦ ꯑꯩꯈꯣꯏꯅ ꯍ ꯑ ꯍꯂꯛ ꯑ ꯑꯩꯈꯣꯏꯅ ꯀꯩꯅꯣ ꯇꯧꯕꯅꯦ ꯍꯥꯏꯔꯗꯤ ꯌꯥꯕꯅꯦꯕ ꯑꯗꯣ ꯑꯩꯈꯣꯏꯒꯤ ꯈꯛ ꯇ ꯑꯣꯏꯗꯕꯒꯤ ꯃꯤ ꯇꯔꯨ ꯑ ꯑꯃꯤ ꯇꯔꯨꯛ ꯇꯔꯦꯠ ꯃꯥꯄꯜ ꯑꯣꯏꯔꯝꯅꯤ ꯅꯥꯏꯟ ꯑꯣꯏꯔꯝꯅꯤ ꯃꯩꯅ ꯀꯩꯅꯣ ꯇꯧꯕꯗꯣ ꯄꯨꯟꯅꯕꯗꯣ
ꯑꯣ ꯍꯣꯏ ꯍꯣꯏ ꯑꯗꯨꯒꯨꯝꯕ ꯂꯩꯕꯅꯤ ꯍꯣꯏ ꯑꯣ ꯑꯣ ꯎꯝ
ꯑꯦ ꯑꯗꯨꯒ ꯅꯣꯏ ꯆꯥꯕ ꯂꯣꯏꯕ ꯀꯗ ꯂꯣꯏ ꯊꯝꯃꯨꯀꯣ ꯍꯥꯏꯔꯒ ꯍꯣꯏ ꯊꯝꯃꯦ ꯑꯗꯣ ꯃꯣꯏꯗꯤ ꯑꯃꯨꯛꯀ ꯕꯣꯛ ꯌꯦꯡꯅꯤꯡꯉ ꯉꯥꯏ ꯉꯥꯏ ꯉ ꯉꯥꯏꯔꯒ ꯍꯥꯏꯩꯅ ꯂꯣꯏ ꯁꯦꯡꯗꯣꯛꯑ ꯁꯦꯡꯗꯣꯛ ꯂꯣꯏ ꯐꯖꯅ ꯁꯦꯡꯗꯣꯛꯎꯔꯒ ꯃꯣꯏ ꯆꯥꯒꯅꯤ ꯑꯃꯨꯛꯀ ꯆꯥꯒꯅꯤ ꯍꯥꯏ ꯈꯪꯗꯕ ꯑꯩꯁꯦ ꯑꯗꯣ ꯐꯅ ꯁꯤꯟꯗ ꯂꯣꯏ ꯂꯣꯠꯊꯣꯛꯔꯒ ꯑꯩ ꯌꯦꯟꯖꯥꯡꯁꯨ ꯑꯔꯦꯝꯕꯁꯤꯡꯗꯣ ꯌꯦꯟꯖꯥꯡꯁꯨ ꯁꯥꯂꯒ ꯂꯣꯏꯔ ꯍꯥꯞꯄꯅꯦꯕ ꯑꯗꯨ ꯀꯨꯀꯥꯔ ꯑꯃꯗꯤ ꯆꯥꯛꯇꯣ ꯆꯥꯗꯕꯅꯦꯕ ꯃꯣꯏꯁꯦ ꯌꯥꯝ ꯆꯥꯗꯦ ꯃꯣꯏ ꯐꯖꯅ ꯆꯥꯗꯕ ꯑꯗꯨꯝ ꯑꯩ ꯂꯣꯏ ꯁꯂꯒ ꯂꯣꯏ ꯂꯣꯏꯈ꯭ꯔꯦ ꯇꯨꯝꯃꯦ ꯉꯍꯥꯛꯇꯪ ꯇꯨꯝꯔꯒ ꯃꯣꯏꯁꯤ ꯆꯥꯛ ꯆꯥꯕ ꯑꯃꯨꯛ ꯍꯥꯎꯕ ꯑ ꯁ ꯆꯥꯗꯤ ꯏꯆꯗ ꯑꯣꯏꯔꯁꯨ ꯃꯇꯝꯗꯣ ꯌꯥꯝ ꯁꯕ ꯑꯉꯥꯡ ꯂꯩꯕꯅꯤꯅꯀꯣ ꯑꯩꯈꯣꯏꯗꯤ ꯈꯪꯍꯥꯡꯅ ꯇꯨꯝꯕ ꯌꯥꯗꯕꯒ ꯑꯁ ꯂꯣꯏꯔꯦ ꯃꯣꯏ ꯕꯣꯜ ꯌꯦꯡ ꯌꯦꯡꯂꯡꯒ ꯕꯣꯜ ꯌꯦꯡꯅꯤꯡꯉ ꯂꯥꯛꯄ ꯃꯤꯁꯤꯡ ꯀꯧꯔꯒ ꯑꯃꯨꯛ ꯈ ꯆꯣꯛ ꯆꯥꯕ
ꯑꯥ ꯑꯗꯨꯝ ꯇꯧꯕꯅꯦ ꯅꯨꯄꯥꯈꯣꯏꯁꯦ
ꯎꯝ ꯑꯗꯨꯒꯤ ꯏꯍꯦ ꯂꯣꯏꯔꯦ ꯉꯁꯤ ꯑꯩ ꯇꯨꯝꯗꯧ ꯃꯥꯟꯗ꯭ꯔꯦ ꯍꯥꯏꯅ ꯑꯗꯨꯁꯨ ꯑꯩ ꯍꯧꯒꯠ ꯇꯦ ꯃꯣꯏ ꯍꯦꯛ ꯆꯥꯛ ꯆꯥꯕ ꯂꯣꯏꯔꯒ ꯃꯣꯏ ꯃꯊꯟꯇ ꯁꯦꯡꯕ ꯃꯥꯜꯂꯦ ꯍꯧꯒꯠꯂꯒ ꯂꯣꯏ ꯁꯦꯡꯗꯤ ꯁꯦꯡꯗꯧꯔꯝꯃꯦ
ꯑꯥ ꯅꯪ ꯍꯧꯒꯠꯇ꯭ꯔꯁꯨ ꯌꯥꯔꯦ ꯑꯗꯨꯒꯨꯝꯕꯗꯤ ꯅꯪꯒꯤ ꯗ꯭ꯌꯨꯇꯤ ꯅꯠꯇꯦ ꯎꯝ
ꯎꯝ ꯑꯉꯥꯡꯁꯨ ꯑꯩꯅ ꯇꯨꯝꯗ꯭ꯔꯗꯤ ꯇꯨꯝꯗꯕꯀꯣ ꯑꯗꯨꯝ ꯎꯝ ꯃꯥ ꯂꯦꯡꯕ ꯀꯥꯟꯗ ꯑꯩ ꯇꯥꯛꯁ ꯇꯧꯔꯗꯤ ꯑꯩ ꯊꯦꯡꯂꯗꯤ ꯑꯗꯨꯝ ꯇꯨꯝꯊꯣꯛ ꯀꯣ ꯑꯩ ꯂꯩꯇ꯭ꯔꯗꯤ ꯑꯃꯨꯛꯀ ꯑꯃ ꯃꯥ ꯊꯧꯔꯒꯅꯤ ꯌꯥꯗꯕ ꯃꯥꯁꯦ
ꯍꯣꯏ ꯑꯉꯥꯡ ꯂꯩꯕꯗꯀꯣ ꯑꯗꯨꯝ ꯇꯧꯒꯗꯕꯅꯤ
ꯉꯔꯥꯡ ꯀꯞꯃꯟꯕꯒꯤ ꯑꯅꯤꯔꯛ ꯑꯍꯨꯝꯔꯛ ꯗꯤ ꯃꯥ ꯀꯞꯈ꯭ꯔꯕꯅꯦꯕ ꯉꯔꯥꯡꯗꯣ ꯑꯗꯨꯒꯤ ꯑꯁ ꯅꯨꯃꯤꯗꯥꯡ ꯑꯩꯈꯣꯏꯅꯤ ꯇꯨꯝꯕ ꯀꯥꯟꯗꯁꯨ ꯑꯃꯨꯛꯀ ꯀꯞꯄ ꯑꯃꯨꯛꯀ ꯀꯞꯄ
ꯎꯝ
ꯑꯩꯒꯤ ꯃꯪꯗꯀꯣ ꯑꯁ ꯍꯧꯖꯤꯛ ꯇꯨꯝꯕꯅꯦ ꯀꯩꯁꯨ ꯇꯧꯔꯣꯏ ꯍꯥꯏꯔꯒ ꯃꯥꯅ ꯃꯤꯠ ꯄꯥꯜꯂꯒ ꯌꯦꯡꯉ ꯑꯃꯨꯛꯀ ꯑꯗꯨꯝ ꯊꯣꯛꯄ
ꯑꯣ
ꯎꯝ ꯁꯥꯊꯤꯃꯟꯕꯒꯤ ꯃꯥꯒꯤ ꯈꯣꯡ ꯅꯥꯕꯒ ꯃꯤꯁꯤꯡꯅ ꯈꯪꯗꯕꯤ ꯃꯩ ꯈꯣꯡꯅꯕꯗꯣ ꯑꯗꯨꯝ ꯅꯝꯕ ꯀꯥꯟꯗ ꯑꯃ ꯐꯖꯅ ꯑꯗꯨꯝ ꯀꯞꯄꯀꯣ
ꯑ
ꯉꯁꯤꯗꯤ ꯑꯩꯅ ꯑꯃ ꯍꯧꯒꯠꯄ ꯀꯥꯟꯗ ꯅꯪꯒꯤ ꯈꯣꯡꯗꯣ ꯅꯥꯗ꯭ꯔꯕ ꯍꯥꯏꯔꯒ ꯎꯝ ꯍꯩꯌꯦ ꯈꯪꯗꯦ ꯌꯥꯝ ꯁꯥꯊꯤꯔ ꯂꯩꯕꯅꯦ
ꯈꯔ ꯐꯈ꯭ꯔ ꯃꯥꯜꯂꯦ ꯍꯧꯖꯤꯛꯇꯤ ꯉꯁꯤꯗꯤ ꯎꯝ
ꯑꯁ ꯑꯩꯒꯤ ꯑꯩꯈꯣꯏꯒꯤ ꯑꯉꯥꯡꯁꯤꯒ ꯀꯗꯔ ꯇꯧꯕꯁꯤꯒꯀꯣ ꯉꯁꯤ ꯑꯩꯒꯤ ꯈ꯭ꯋꯥꯏꯗꯒꯤ ꯄꯤꯛꯄꯗꯣ ꯁ꯭ꯀꯨꯜ ꯆꯠꯅꯤꯡꯉꯥꯏ ꯃꯥꯁꯦ ꯑꯗꯨꯝ ꯅꯤꯡꯉꯥꯏ ꯇꯧꯕꯅꯦꯕ
ꯎꯝ
ꯁ꯭ꯀꯨꯜ ꯆꯠꯀꯦ ꯍꯥꯏꯔꯒ ꯃꯥꯒꯤ ꯄꯣꯛ ꯅꯥꯏ ꯍꯥꯏꯌꯦ
ꯑꯣ ꯂꯣꯏꯔꯦ
ꯄꯣꯛ ꯅꯥꯏꯌꯦ ꯃꯥꯁꯦ ꯃꯥꯒꯤ ꯄꯣꯛꯇꯣ ꯑꯗꯨꯝ ꯅꯥꯕꯀꯣ ꯅꯥꯁꯨ
ꯎꯝ
ꯑꯗꯨꯒ ꯉꯔꯥꯡꯁꯨ ꯑꯗꯨꯝ ꯇꯧꯕ ꯑꯗꯨ ꯉꯔꯥꯡꯗꯤ ꯃꯥꯅ ꯃꯥꯒꯤ ꯏꯃꯥꯅ ꯆꯠꯊꯣꯛꯄꯤꯗꯦ ꯃꯥꯒꯤ ꯏꯃꯥꯅ ꯑꯜꯇ꯭ꯔꯁꯥꯎꯟ ꯂꯧꯅꯤꯡꯉꯥꯏ ꯆꯠꯂꯦ ꯉꯔꯥꯡꯗꯤ ꯑꯗꯨ
ꯑ ꯑꯥ
ꯇ꯭ꯔꯁꯥꯎꯟ ꯂꯧꯕ ꯔꯤꯖꯜꯗꯤ ꯊꯣꯛꯇ꯭ꯔꯤ ꯑꯗꯨ ꯑꯣꯏꯔꯁꯨ ꯀꯔꯤꯅꯣ ꯑꯀꯥꯏꯕꯗꯤ ꯎꯗꯦ ꯍꯥꯏꯅꯗꯤ ꯍꯥꯏꯌꯦ ꯍꯥꯏꯌꯦ
ꯑꯣ ꯑꯣ
ꯑꯗꯨ ꯔꯤꯖꯜ ꯑꯁꯦꯡꯕꯗꯤ ꯍꯌꯦꯡꯒꯨꯝꯕ ꯊꯣꯛꯀꯅꯤ ꯍꯥꯏ ꯑꯗꯨ
ꯎꯝ
ꯑꯗꯨ ꯅꯨꯄꯤꯗꯨꯅꯦ ꯉꯁꯤ ꯐꯖꯅ ꯌꯨꯝꯗ ꯁꯥꯟꯅꯔꯒ ꯂꯩꯕ ꯁ꯭ꯀꯨꯜ ꯆꯠ ꯃꯇꯝ ꯇꯥꯕ ꯀꯥꯟꯗ ꯃꯃꯥ ꯃꯃꯥ ꯑꯩꯒꯤ ꯄꯨꯛ ꯅꯥꯏ ꯍꯥꯏꯕꯗꯨ ꯑꯗꯨ ꯅꯤꯡꯉꯥꯏꯇ ꯀꯧꯔꯒ ꯀꯣ
ꯑꯗꯨꯝ ꯇꯧꯕꯅꯦ ꯑꯩꯈꯣꯏ ꯗꯦꯜꯂꯤꯗ ꯁ꯭ꯀꯨꯜꯗ ꯂꯩꯔꯤꯉꯩꯗꯀꯣ ꯑꯩ ꯁ꯭ꯀꯨꯜꯗ ꯃꯔꯥꯜ ꯂꯩꯕꯅꯦꯕ ꯎ ꯁ꯭ꯀꯨꯜꯒꯤ ꯅꯔꯁ ꯑꯣꯏꯅꯀꯣ ꯑꯗꯨ ꯂꯩꯔꯝꯕ ꯑꯗꯨ ꯃꯇꯝꯗ ꯑꯉꯥꯡꯁꯤꯡ ꯄꯨꯛꯅꯥꯏ ꯂꯥꯛꯀꯅꯤ ꯍꯤꯗꯥꯛ ꯄꯤꯅꯤꯡꯉꯥꯏꯀꯣ ꯅꯠꯇ꯭ꯔꯗꯤ ꯃꯣꯏ ꯅꯥꯔꯗꯤ ꯌꯨꯝꯁꯨ ꯑꯗꯨꯝ ꯊꯥꯕꯅꯦꯕ
ꯎꯝ
ꯑꯗꯨꯒꯤ ꯃꯣꯏꯁꯦ ꯀꯗꯥꯔ ꯇꯧꯔ ꯂꯥꯛꯀꯅꯤ ꯑꯗꯨ ꯃꯇꯝꯗ ꯑꯈꯣꯏꯅ ꯍꯤꯗꯥꯛ ꯑꯃ ꯂꯩꯕꯀꯣ
ꯎꯝ
ꯍꯤꯗꯥꯛ ꯑꯃ ꯂꯩꯑꯦ ꯑꯗꯨ ꯑ ꯅꯨꯡꯁꯤꯠꯀꯤ ꯍꯤꯗꯥꯛ ꯑꯣꯏꯔꯝꯅꯤ ꯌꯥꯝ ꯈꯥꯕꯗꯣ
ꯑꯣ
ꯑꯗꯨꯒꯤ ꯎꯝ ꯑꯩꯈꯣꯏꯁꯨ ꯑꯦꯛꯇꯤꯡ ꯇꯧꯕ ꯇꯧꯗꯕ ꯃꯤꯁꯤꯡꯗꯤ ꯂꯣꯏ ꯈꯪꯗꯣꯛꯈ꯭ꯔꯦꯕ ꯑꯗꯨꯒꯤ ꯃꯔꯛ ꯃꯔꯛ ꯇ ꯑꯗꯨ ꯏꯁꯤꯡꯒ ꯃꯤꯛꯁ ꯇꯧꯔꯒ ꯑꯩꯈꯣꯏꯅ ꯑꯗꯨꯝ ꯄꯤꯕ ꯀꯣ ꯄꯤꯕ ꯀꯥꯟꯗ ꯍꯥꯎꯇꯦꯅ ꯍꯥꯏꯒꯅꯤ ꯑꯗꯨ ꯃꯇꯨꯡꯗꯗꯤ ꯁꯨꯡꯂꯞ ꯂꯞꯔꯔꯣꯏ ꯑꯈꯣꯏꯅ ꯍꯥꯎꯕ ꯄꯤꯕ ꯈꯨꯗꯤꯡꯒꯤ ꯅꯦꯛꯁ ꯗꯦ ꯑꯗꯨꯝ ꯂꯥꯛꯀꯅꯤ ꯑꯉꯥꯡꯁꯤꯡꯗꯣ ꯑꯗꯨꯒꯤ ꯑꯈꯣꯏꯅ ꯈꯥꯕꯗꯣ ꯑꯗꯨ ꯍꯦꯛ ꯄꯤꯔꯗꯤ ꯃꯣꯏꯁꯦ ꯁꯨꯂꯥ ꯂꯔꯔꯣꯏ ꯑꯗꯨꯒ ꯅꯪ ꯄꯣꯛ ꯅꯥꯔꯤꯕ꯭ꯔꯣ ꯑꯃꯨꯛꯀ ꯍꯤꯗꯥꯛ ꯄꯤꯒꯦ ꯍꯥꯏꯕ ꯀꯥꯟꯗ ꯎꯝ ꯅꯗ꯭ꯔꯦ ꯍꯥꯏꯒꯅꯤ ꯑꯗꯨꯒ ꯀ꯭ꯂꯥꯁ ꯑꯃꯨꯛ ꯆꯠꯈ꯭ꯔꯅꯤ ꯌꯥꯝ ꯍꯥꯏꯕꯅꯦ ꯑꯉꯥꯡꯁꯤꯗ
ꯌꯥꯝ ꯍꯥꯏꯕ ꯃꯥꯜꯂꯤꯅꯦ ꯑꯩꯈꯣꯏꯒꯤ ꯑꯉꯥꯡꯁꯤꯡꯁꯨꯀꯣ ꯑꯩꯈꯣꯏꯅꯗꯤ ꯑꯆꯨꯝꯕꯔꯥ ꯍꯤꯡꯕꯔꯥ ꯐꯖꯅ ꯇꯥꯎ ꯐꯧꯔ
ꯎꯝ ꯍꯤꯗꯥꯛ ꯒꯤ ꯑꯦꯛꯇꯤꯡ ꯇꯧꯅꯤꯡꯉꯥꯏ ꯅꯣꯏꯉꯣꯟꯗꯁꯨ ꯄꯣꯠ ꯑꯃꯗꯤ ꯊꯝꯃꯣ ꯍꯥꯏꯗꯤ ꯑꯉꯥꯡꯕꯨ ꯌꯥꯝ ꯑꯦꯐꯦꯛꯇꯤꯞ ꯑꯦꯐꯦꯛꯇꯤ ꯇꯧꯗꯕ ꯍꯤꯗꯥꯛ ꯀꯣ ꯅꯠꯇ꯭ꯔꯗꯤ ꯏꯁ ꯇꯤꯡꯒ ꯐꯣꯔꯦꯁꯀꯨꯝꯕ ꯁꯦꯝꯔꯒ ꯅꯣꯏꯅ ꯁꯦꯝꯂꯀ ꯍꯤꯗꯥꯛ ꯇꯣ ꯊꯤꯕꯥ ꯇꯧꯑꯣ ꯃꯣꯏꯕꯨ ꯁꯣꯛꯍꯟꯅꯤꯡꯉꯥꯏ ꯍꯤꯗꯥꯛ ꯅꯠꯇꯕꯀꯣ ꯀꯔꯤꯟꯁꯔꯥ ꯍꯣꯏ ꯑꯥꯏꯗꯤꯌꯥ ꯁꯦꯝꯃꯒ ꯀꯣ ꯁꯤ ꯍꯤꯗꯥꯛꯅꯦꯁꯦ ꯄꯨꯛ ꯅꯥꯕꯒꯤ ꯍꯤꯗꯥꯛꯅꯦ ꯄꯤꯔꯒ ꯍꯧꯖꯤꯛꯇꯤ ꯐꯔꯅꯤ ꯁ꯭ꯀꯨꯜ ꯆꯠꯂꯣ ꯍꯥꯏꯔꯗꯤ ꯃꯔꯛ ꯃꯔꯛꯇ ꯑꯦꯛꯁꯟꯗꯣ ꯑꯗꯨ ꯄꯥꯟꯕꯅꯦ
ꯑꯣ
ꯅꯨꯡꯉꯥꯏꯕꯅꯦ ꯑꯗꯨꯁꯨ ꯃꯔꯛ ꯃꯔꯛꯇꯗꯤ
ꯑꯗꯨ ꯑꯉꯥꯡ ꯑꯃꯅꯀꯣ ꯃꯥꯒꯤ ꯏꯃꯥꯁꯦ ꯉꯔꯥꯡ ꯀ꯭ꯂꯥꯏꯟ ꯂꯥꯛꯄ ꯃꯥꯜꯂꯦ ꯄꯥꯂꯔꯒꯤ ꯅꯨꯄꯥꯗꯣ ꯀ꯭ꯂꯥꯏꯟ ꯂꯥꯛ ꯄ ꯃꯥꯜꯂꯦ ꯄꯨꯡ ꯁꯦꯚꯦꯟ ꯇꯥꯔꯦ ꯄꯨꯡ ꯁꯦꯚꯦꯟ ꯇꯥꯔꯥ ꯌꯨꯝ ꯂꯥꯛꯇꯕ ꯀꯟꯗ ꯃꯥ ꯑꯩꯅ ꯆꯥꯛ ꯄꯤꯍꯟꯔꯒ ꯆꯥꯛ ꯆꯥꯈ꯭ꯔꯦꯕ ꯑꯩꯒ
ꯎꯝ
ꯑꯗꯨ ꯆꯥꯛ ꯆꯥꯕ ꯂꯣꯏꯔꯒ ꯃꯥꯁꯦ ꯃꯥꯒꯤ ꯄꯨꯛ ꯅꯥꯏ ꯍꯥꯏꯕ
ꯑꯥ
ꯄꯨꯛ ꯅꯥꯢꯌꯦ ꯑꯟꯇꯤ ꯍ ꯏꯁꯤꯡ ꯂꯩꯔꯤꯌꯦ ꯂꯩꯔꯤꯌꯦ ꯎꯝ ꯑꯗꯨ ꯃꯥꯁꯦ ꯄꯨꯛ ꯅꯥꯏꯌꯦ ꯄꯨꯛ ꯅꯥꯏ ꯍꯥꯏꯅ ꯅꯤꯡꯉꯥꯏ ꯇꯧꯔꯒ